ꯍꯜꯂꯣ ꯇꯥꯏꯌꯦ
ꯀꯦꯗꯕꯅ ꯅꯪꯗꯤ
ꯑꯁ ꯍꯧꯖꯤꯩꯅ ꯏ ꯍꯧꯔꯒ ꯂꯩꯗ
ꯑꯣ ꯊꯦꯡꯉꯤꯅꯦ ꯑꯗꯨꯗꯤ
ꯎꯝ ꯉꯔꯥꯟ ꯊꯦꯡꯅ ꯇꯨꯝꯕꯒꯤ ꯍꯥꯥ
ꯏ ꯁꯤꯗꯤ ꯀꯥꯥꯁꯦ ꯇꯣꯏꯅ ꯂꯩꯒꯗ꯭ꯔꯣꯨꯝ
ꯈꯪꯗ꯭ꯔꯦ ꯔꯔꯟꯅ ꯈꯪꯉꯅꯤ
ꯆꯥꯛ ꯊꯣꯡꯗ꯭ꯔꯤ
ꯎꯝ
ꯑꯩꯣꯏꯗꯤ ꯆꯥꯕ ꯂꯣꯏꯔꯦ
ꯀꯩ ꯆꯥꯟ ꯆ ꯑꯩꯅꯣ
ꯆꯨꯒꯦꯝ ꯆꯥꯏꯊꯔꯣꯏꯗꯣ
ꯁꯔꯝꯅꯤꯠ ꯑꯗꯨꯗꯤ
ꯑ
ꯑ
ꯅꯪ ꯂꯣꯏꯗ꯭ꯔꯦ ꯍꯌꯦꯡ ꯆꯠꯀꯅꯤ ꯑꯃꯨꯛꯀ
ꯑꯣ ꯈꯤꯎ
ꯑꯗꯦ ꯄꯩꯤꯁꯥ ꯀꯨꯆꯠꯇꯣ ꯆꯂꯥꯏ ꯕꯖꯥꯔ ꯆꯠꯄꯒꯤ ꯅꯨꯃꯤꯠ ꯃꯔꯤ ꯃꯉꯥ ꯆꯠꯄꯒꯤ ꯑꯩꯁꯨ ꯂꯣꯏꯔꯦ
ꯑꯗꯨꯗꯨꯁꯨꯔ ꯄꯩꯁꯥ ꯐꯪꯅꯤꯅ ꯑꯃꯨ ꯑꯥꯑꯥ ꯍꯥ ꯍꯥ ꯍꯥ ꯍꯥ
ꯆꯠꯂꯦꯠꯂ ꯑꯦꯛꯖꯥꯝ ꯑꯦ ꯄꯩꯁꯥꯗꯒꯤ ꯍꯦꯟꯅ ꯑꯦꯛꯁꯄꯦꯟꯗꯤꯆꯔꯗ ꯍꯦꯟꯅ ꯋꯥꯡꯈꯅꯤ
ꯄꯨꯔꯥ ꯄꯨꯥꯗꯤ ꯑꯗꯨꯃꯥꯏꯅ ꯇꯧꯕ ꯇꯃꯅꯦ ꯉꯁꯤ ꯀꯥꯗ ꯀꯔꯥꯅꯗꯤꯌꯦ ꯑ ꯅꯣꯡ ꯆꯨꯔꯥ
ꯆꯨꯗꯤ ꯍꯧꯖꯤꯛꯇꯤ ꯅꯣꯡ ꯃꯝꯃꯤ ꯃꯝꯃꯤꯌꯦ
ꯀꯣꯏꯗꯤꯗꯨꯅꯨꯡꯁꯥ ꯊꯏꯗꯥ
ꯑꯣ ꯅꯨꯡꯁꯥꯥꯁ ꯊꯣꯛꯇꯕ ꯑꯁ ꯈꯥꯟꯗꯩ ꯑꯃꯨꯛꯀ ꯅꯨꯡꯁꯥ ꯉꯁꯥꯏꯗꯤ ꯅꯨꯡꯁꯥ ꯊꯣꯛꯑꯒ ꯑꯃꯨꯛꯀ ꯍꯧꯖꯤꯛꯇꯤ ꯃꯝꯅꯈ꯭ꯔꯦ
ꯎꯝ
ꯇꯨꯝꯃꯒ ꯂꯩꯣ ꯅꯪꯗ ꯍꯧꯖꯤꯛ
ꯑ
ꯇꯨꯡꯃꯒ ꯂꯩꯌꯦꯔꯅꯥꯗꯁꯦ
ꯅꯗ ꯇ ꯐꯜꯕ ꯂꯅꯦ
ꯎ ꯆꯥꯛ ꯏꯟꯁꯥꯡ ꯊꯪꯕ ꯍꯧꯗ꯭ꯔꯔꯤ
ꯑꯩꯅ ꯊꯂꯛꯏ ꯉꯁꯤꯁꯦ
ꯅꯥ ꯊꯣꯡ ꯂꯩꯣꯏꯅꯣ
ꯃꯕꯤꯅ ꯊꯣꯦ
ꯑꯣ ꯀꯩꯟꯖꯥꯟꯖꯥꯅꯤꯡ ꯁꯤꯗꯤ
ꯎꯝ ꯍꯋꯥꯏ ꯃꯇꯇꯔꯒ ꯀꯩꯅꯣ
ꯔꯤꯦ ꯁꯣꯅꯤꯌꯥ ꯍꯋꯥ ꯑꯃ ꯇꯔꯒ
ꯁꯧꯒꯔꯤ ꯑꯀꯥꯥꯎꯗ ꯆꯥꯒ ꯍꯥꯏ
ꯑꯣ ꯅ ꯐꯨꯒ ꯍꯋꯥꯏ ꯃꯖꯁꯨ ꯍꯋꯥ ꯑꯗꯨꯅ ꯑꯩ ꯀꯥꯡꯁꯨ ꯆꯥꯕꯗꯣ
ꯋꯥ ꯀꯣꯡ꯭ꯔꯦꯔꯤ ꯁꯧꯒꯔꯤ ꯀꯥꯡꯣꯗ ꯀꯩꯅꯣ ꯑꯗꯨ ꯆꯠꯅꯤ ꯁꯦꯝꯔꯒ ꯑꯗꯨꯗꯤ ꯍꯥꯎꯋꯦ ꯑꯗꯨꯕꯨ
ꯑ ꯍꯦꯟꯖꯥꯡ ꯅꯨꯄꯥ ꯍꯥꯎꯗꯕꯅ ꯁꯒꯨꯔꯤ ꯑꯀꯪꯕꯗꯣ ꯑꯁ
ꯁꯧꯔꯤ ꯆꯥꯗꯕꯅꯤꯅ ꯈꯪꯗ꯭ꯔꯦ
ꯑ ꯑꯗꯨꯝ ꯁꯂꯤ ꯄꯉ ꯁꯤꯗꯤ ꯀꯥꯏ ꯆꯠꯀꯅꯤ ꯂꯩꯒꯗ꯭ꯔꯣ
ꯉꯁꯤꯁꯦ ꯃꯣꯏꯁꯦ ꯕ꯭ꯂꯦꯛ ꯗꯦꯅꯤ ꯍꯥꯏꯌꯦ ꯑꯗꯨꯗ ꯗꯨꯀꯥꯟ ꯀ꯭ꯂꯣꯖ ꯇꯧꯕ꯭ꯔꯥ ꯇꯧꯗꯕ꯭ꯔꯥ ꯈꯪꯗꯦ ꯉꯔꯥꯡꯗꯤ ꯏꯟꯇꯔꯚꯤꯌꯨꯒꯤ ꯀꯩꯅꯣ ꯍꯥꯏꯕꯤꯕꯅꯦꯕ
ꯑꯣ ꯀꯔꯤ ꯏꯟꯇꯔꯚꯤꯌꯨ ꯅꯪꯒꯦ
ꯑꯁ ꯐꯕ ꯅꯠꯇꯤꯗꯣ
ꯃꯤꯗꯤ ꯂꯣꯞ ꯆꯥꯔꯅꯤꯀꯣ
ꯀ ꯍꯥꯏꯗꯤ ꯐꯪꯁꯨ ꯐꯪꯁꯤ ꯁꯤꯗ ꯂꯩꯕꯁꯨ ꯋꯥꯏꯍꯦ
ꯑꯣꯂꯥꯏꯕꯉꯥ ꯂꯩꯕ ꯉꯥꯛꯇꯪ ꯑꯣꯏꯕꯒꯤ ꯋꯥꯁ ꯋꯥꯔꯕꯅꯤ
ꯎꯝ ꯑꯗꯨꯒ ꯄꯩꯁꯥꯁꯨ ꯌꯥꯝꯗꯕꯒꯤ ꯑ ꯀꯩꯅꯣ ꯑꯗꯨꯝ ꯂꯦꯟꯗ ꯂꯩꯔꯒ ꯄꯩꯁꯥꯗꯣ ꯌꯥꯝ ꯆꯪꯉꯦꯕ
ꯑꯣ ꯆꯥꯔꯕꯅꯤ
ꯏꯟꯗ ꯂꯩꯨꯅ ꯈꯔ ꯀꯔ
ꯑꯃꯨꯛꯀ ꯌꯨꯝꯗ ꯂꯩꯔꯣ ꯂꯥꯛꯑꯣ ꯅꯪ ꯌꯨꯝꯗ ꯂꯥꯛꯀꯅꯤ ꯍꯥꯏꯕ ꯅꯠꯇ꯭ꯔꯣ ꯂꯥꯛꯇꯣꯏꯅ ꯀꯩꯗꯧꯕꯒꯤꯔ
ꯌꯥꯗꯦ ꯃꯣꯏꯅ
ꯉꯍꯥꯛꯅꯣ ꯍꯥꯏꯕ꯭ꯔꯣ
ꯎꯝ
ꯀꯗꯧꯕꯌꯦ
ꯏꯔꯥꯝ ꯐꯠꯇꯕꯒꯤ ꯂꯥꯛꯅꯨ ꯍꯥꯏꯕꯤꯔꯣ
ꯎꯝ ꯀ ꯌꯥ
ꯉꯁꯤꯗꯤ ꯋꯥꯀꯤꯡ ꯆꯠꯇ꯭ꯔꯕꯣ ꯑꯃꯨꯛꯀ
ꯎ ꯑꯁ ꯁꯤꯗ ꯂꯩꯕ ꯈꯔ ꯋꯥꯕꯒꯤ ꯑꯗꯣ ꯂꯥꯛꯑꯒ ꯆꯦꯆꯦꯗꯤ ꯂꯥꯛꯑꯣ ꯍꯥꯏꯕꯑꯣꯀꯣ
ꯑꯣ
ꯑꯗꯨ ꯑꯩꯈꯣꯏ ꯏꯃꯨꯡꯁꯤꯡꯅ ꯌꯥꯗ ꯀꯩꯗꯧꯔꯣ ꯈꯪꯗꯦ ꯃꯣꯏ ꯃꯕꯥ ꯑꯁꯤꯗ ꯂꯩꯕꯁꯨ ꯋꯥꯏꯑꯦ ꯆꯥꯕ ꯊꯛꯄ ꯑꯃ ꯄꯩ ꯏꯁꯥ ꯀꯩꯅꯣ ꯇꯧꯕ ꯔꯦꯟꯒꯤ ꯄꯤꯒꯅꯤ ꯑꯗꯨ ꯀꯔꯤ ꯀꯔꯤ ꯇꯧꯒꯅꯤ
ꯑꯗꯁꯨ ꯆꯃꯦ ꯑꯗꯨ ꯆꯨꯝꯕꯅꯦ ꯑꯁ ꯏꯝꯐꯥꯜꯗꯤ ꯄꯣꯠ ꯂꯩꯕ ꯉꯥꯛꯇꯪ ꯑꯣꯏꯕꯒꯤ ꯄꯩꯁꯥ ꯌꯥꯝ ꯆꯠꯂꯝꯕꯅꯤ ꯏꯁꯤꯡꯕꯨ ꯂꯩꯔꯦ
ꯑꯩꯒꯤꯗꯣ
ꯃꯩꯒꯤ ꯕꯤꯜ ꯑꯃꯈꯛ ꯄꯤꯔꯦ ꯑꯁ ꯌꯥꯝꯃꯦ
ꯅꯃꯤ ꯂꯣꯏꯅ ꯂꯩꯕ꯭ꯔꯣ
ꯎꯝ
ꯅꯣꯏꯒꯤ ꯂꯧꯗꯣ ꯍꯧꯖꯤꯛꯀꯥꯟ ꯀꯩꯅꯣ ꯑꯩꯈꯣꯏꯒꯨꯝꯅ ꯇꯧꯔꯥ
ꯑꯥꯎ ꯎꯝ ꯇꯧꯦ ꯅꯣꯏꯒꯨꯅ
ꯑꯗꯨ ꯂꯣꯏꯔꯝꯅꯤ ꯑꯗꯨꯗꯤ ꯑꯩꯈꯣꯏꯒꯤꯗꯤ ꯂꯣꯏꯕ꯭ꯔꯥ ꯂꯣꯏꯗꯕ꯭ꯔꯥ ꯈꯪꯗꯦ ꯍꯪꯁꯨ ꯍꯪꯕꯤꯗꯦꯗ
ꯅꯪ ꯅꯃꯗꯣ ꯅꯪꯒꯤ ꯃꯤꯡꯒꯠ ꯆꯝꯕꯅ ꯅꯪꯅꯦ ꯅꯃꯒꯤ ꯅꯨꯄꯤꯔꯣ
ꯀꯅꯥꯅꯣ
ꯅꯣꯏ ꯅꯣꯏ ꯅꯌꯥꯝꯕꯒꯤ ꯅꯨꯄꯤꯗꯣ
ꯑꯣ ꯑꯣ ꯑꯣ ꯑꯣ
ꯎꯝ
ꯏꯝꯐꯥꯜꯗ ꯂꯩꯅꯃ
ꯑ ꯃꯣꯏ ꯌꯝꯗ ꯂꯩꯕ꯭ꯔꯣꯝ ꯀꯃ
ꯑꯣ ꯀꯣꯏꯩꯅꯣ ꯃꯥ ꯆꯦꯛꯑꯞ ꯂꯩꯕꯒꯤ ꯁꯦ ꯃꯥꯒꯤ ꯃꯅꯥ ꯄꯤꯔ ꯂꯩ ꯍꯧꯖꯤꯛ ꯀꯥꯟ
ꯑꯣ ꯑꯩꯈꯣꯏꯅ ꯍꯥꯟ ꯆꯪꯉꯦ ꯅꯪꯗꯤ ꯅꯣ ꯍꯅꯤ ꯍꯥꯏꯦꯕꯨ
ꯅꯪꯕꯨꯣ
ꯑꯦꯍꯖꯤ ꯀꯅꯤꯅ ꯑꯣꯏ ꯂꯅꯦ
ꯑꯗꯨ ꯃꯥꯗꯤ ꯍꯧꯖꯤꯛꯀꯥꯟ ꯌꯥꯝ ꯀꯪꯉꯨꯅꯤꯀꯣ ꯅꯍꯥꯟꯗꯤ ꯈꯔ ꯅꯣꯏꯕ ꯃꯥꯜꯂꯦ
ꯇꯪꯉꯤ
ꯏꯅꯔꯖꯤ ꯌꯥꯎꯗꯕꯅꯦ ꯋꯥ ꯍꯧꯖꯤꯛ ꯀꯥꯟꯅ ꯅꯣꯏ ꯏꯃꯥꯈꯣꯏꯗꯤ ꯂꯩꯕ꯭ꯔꯥ
ꯎ ꯂꯩ ꯍꯣꯏ ꯂꯩ ꯑꯦ ꯑꯩꯒꯤ ꯃꯥꯏꯁꯦ ꯍꯧꯖꯤꯛꯀꯥꯟꯗ ꯄꯤꯝꯄꯜꯁ ꯁꯣꯛꯄꯗꯣ ꯁꯄꯗꯣ ꯑꯩ ꯌꯦꯡꯕ ꯌꯥꯗ꯭ꯔꯕꯅꯦ ꯃꯥꯏ ꯅꯪꯗꯤ ꯊꯣꯛꯄ꯭ꯔꯥ ꯅꯪꯗꯤ ꯊꯣꯛꯔꯛꯑꯝꯒꯣꯏ
ꯄꯤꯝꯄꯜꯁꯗꯤ ꯊꯣꯛꯇꯦ ꯑꯗꯨ ꯑꯦ ꯑꯩꯒꯤ ꯏꯃꯥꯏꯗꯨꯣ ꯌꯥꯗ꯭ꯔꯦꯒ
ꯄꯤꯝꯄꯜ ꯁꯣ ꯉꯟꯕꯒꯤ ꯏꯁꯀꯤꯕꯨ ꯀꯤꯔꯛꯑꯦ
ꯑꯗꯨꯣ ꯌꯦꯡꯉꯨꯅꯣ
ꯈꯔ ꯐꯔꯦ ꯑꯃꯨꯛꯀ ꯑꯃꯨꯛꯀ ꯊꯣꯛꯂꯛ ꯊꯣꯛꯛꯅꯤ ꯑꯃ ꯐꯩ ꯑꯃꯒ ꯊꯣꯛꯂꯛꯀꯅꯤ
ꯑꯩꯈꯣꯏꯒꯤ ꯑꯩꯈꯣꯏꯒꯤ ꯃꯥꯏꯁꯦ ꯀꯩꯅꯣ
ꯑꯣꯏꯂꯤ ꯑꯣꯏꯕꯒꯤꯕꯣ
ꯇꯧꯔꯤꯅꯦꯕ
ꯎ ꯅꯪꯁꯨ ꯑꯣꯏꯂꯤ ꯑꯣꯏꯕꯗꯣ
ꯎꯝ ꯑꯩꯗꯤ ꯑꯃꯁꯨ ꯌꯦꯨꯌꯦ
ꯑꯩꯗꯤ ꯅꯍꯥꯟ ꯐꯥꯔꯃꯥꯁꯤꯗꯒꯤ ꯍꯤꯗꯥꯛꯇꯤ ꯂꯩꯕꯅꯦꯕ ꯑꯅꯤ ꯑꯩꯣꯏ ꯃꯃꯥꯟ ꯌꯥꯝ ꯇꯥꯡꯉꯦ ꯑꯩꯁ
ꯀꯌꯥꯅꯣ
ꯉꯥꯏ ꯍꯔꯝꯅꯤ ꯄꯤꯇꯔꯣ ꯄꯤꯅꯦ ꯑꯣꯏꯍꯤꯃꯦꯦ ꯑꯗꯨ ꯑꯣꯏꯣꯦ ꯁ
ꯑꯗꯨ ꯐꯛꯎ꯭ꯔꯣꯅꯦ
ꯈꯔꯗꯤ ꯐꯩ ꯎꯝ ꯑꯩꯅ ꯑ ꯔꯤꯒꯨꯂꯔ ꯑꯣꯏꯅ ꯇꯩꯗꯕꯒꯤ ꯑꯃꯨꯛꯀ ꯀꯥꯎꯋꯦ ꯑꯁꯀ
ꯑꯗꯨ ꯅꯪ ꯌꯦꯡꯉꯒ ꯇꯩꯕ꯭ꯔꯥ ꯑꯗꯨ ꯀꯃꯥꯏꯅ ꯇꯧꯕꯔꯣ
ꯐꯥꯔꯃꯥꯁꯤꯗꯒꯤ ꯑꯩꯒꯤ ꯄꯤꯌꯨ ꯍꯥꯏꯕꯒꯤ ꯃꯣꯏꯅ ꯄꯤꯕ
ꯑꯣ ꯨꯅꯩꯗ
ꯑ
ꯑꯩꯗꯤ ꯃꯥꯁꯨ ꯌꯦꯡꯗꯕ ꯌꯦꯡꯅꯦ
ꯇꯨꯝꯔꯝꯗꯥꯏ ꯑꯩꯅ ꯑꯗꯨꯝ ꯇꯨꯝꯈ꯭ꯔꯗꯤ ꯍꯋꯥꯠꯅꯤꯡꯉꯥꯏ ꯇꯥꯟꯕꯗꯣ ꯑꯗꯨꯝ ꯇꯥꯏꯇꯕ
ꯎꯝ ꯐꯖꯅ ꯇꯥꯏꯌꯣ
ꯑꯁ ꯇꯥꯟꯕꯗꯣ ꯑꯃꯨꯛꯀ ꯇꯥꯛꯅꯤꯉꯥꯏꯗꯣ
ꯎꯝ
ꯅꯀ ꯊꯗ ꯇꯂꯗꯤ ꯄꯥꯏꯂ ꯏꯇꯦ
ꯎ ꯎꯝ
ꯆꯗ꯭ꯔꯥ
ꯐꯣꯏ ꯂꯩꯇꯣꯏꯅꯅꯦ ꯑꯗꯨ ꯑꯗꯨ ꯇꯨꯝꯗ꯭ꯔꯀꯥꯟꯗ ꯑꯗꯨꯝ ꯇꯩꯔꯦ ꯑꯗꯨꯝꯕꯤ ꯌꯥꯑꯣꯣ
ꯈꯔ ꯀꯥꯎꯕꯨ ꯁꯨ ꯂꯩꯥꯏ ꯑꯗꯨ
ꯑꯝꯀ ꯀꯎꯅꯤ ꯀꯥꯎꯒꯥꯟꯅ ꯃꯤ ꯅꯄꯥꯥꯏ ꯂꯇꯦ
ꯎꯝ ꯀꯩꯅꯣꯁꯦ ꯃꯥꯏꯒꯨꯝꯕ ꯌꯦꯡꯕꯗꯣ ꯑꯗꯨꯗꯣ ꯄꯩꯁ ꯄꯩꯁꯥꯗꯣ ꯌꯥꯝ ꯆꯪꯕ꯭ꯔꯣ ꯀꯃꯥꯏꯅ ꯇꯧꯕꯔꯣ ꯀꯣ
ꯑꯧ ꯄ꯭ꯔꯥꯏꯚꯦꯠꯇꯤ ꯌꯥꯝ ꯆꯪꯒꯅꯤ ꯅꯝꯗꯨꯅ ꯗꯥꯛꯇꯔꯗ ꯂꯤꯝꯗꯣ ꯑꯗꯨ ꯑꯗꯨꯁꯨ ꯌꯦꯡꯅꯕꯅꯦ ꯃꯤꯁꯤꯡꯗꯣ
ꯀꯌꯥꯔꯣ ꯆꯪꯉꯣꯗꯣ ꯀꯌꯥ ꯑꯣꯏꯔꯣ
ꯑꯈꯥꯡꯗ ꯀꯌꯥꯔ ꯑꯣꯏꯕꯗꯣ ꯈꯝꯖꯤꯜꯂꯨꯗꯣ ꯈꯪꯉꯤꯗꯅ
ꯎꯝ
ꯃꯥꯁꯨ ꯗꯥꯛꯇꯔꯂꯤꯝꯗ ꯌꯦꯡꯕꯅꯦ ꯃꯥꯒꯤ ꯃꯣꯔꯅꯤꯡ ꯀꯌꯥ ꯄꯨꯡ ꯀꯌꯥꯗꯔ ꯃꯥꯒꯤ ꯗꯨꯀꯥꯟꯗꯣ ꯍꯥꯡꯕꯅꯦ ꯃꯣꯔꯅꯤꯡ ꯃꯥꯁꯨ ꯄ꯭ꯔꯥꯏꯚꯦꯠꯇ ꯍꯥꯡꯉ ꯑꯗꯨꯒ ꯑꯃꯨꯛꯀ ꯌꯨꯝꯗ ꯌꯦꯡꯕ ꯂꯣꯏꯔꯒ ꯑꯃꯨꯛꯀ ꯍꯣꯁꯄꯤꯇꯥꯜꯗ ꯑꯃꯨꯛꯀ ꯆꯠꯄ
ꯅꯅꯤꯗ꯭ꯔꯣ
ꯎꯝ ꯐꯥꯗ
ꯑꯣ ꯑꯗꯨ ꯎ ꯃꯥꯗꯣ ꯃꯥ ꯌꯦꯡꯕꯗꯣ ꯑꯗꯨ ꯐꯗꯤ ꯐꯩ ꯐꯩꯀꯣ
ꯎꯝ ꯐꯩ ꯃꯥꯒꯤꯗꯣ ꯅꯍꯥꯗꯤ ꯌꯥꯝ ꯂꯩꯔꯕꯅꯤꯅ
ꯑꯥ
ꯑꯩꯁꯨ ꯏꯝꯐꯥꯜ ꯑꯥꯗ ꯌꯦꯡꯁꯤꯔꯥ ꯍꯥꯏꯅ ꯈꯟꯕꯅꯦ ꯗꯇꯔꯂꯤꯝꯗ
ꯑꯗꯨ ꯃꯣꯏ ꯃꯥꯒꯤꯗꯣ ꯃꯃꯜ ꯀꯌꯥꯅꯣ ꯍꯥꯏꯔꯣ ꯍꯪꯉꯨꯅ ꯑ
ꯑꯩ ꯍꯪꯁꯨ ꯍꯪꯗꯦ ꯀꯥꯎꯁꯨ ꯀꯥꯎ ꯑꯩꯁ ꯆꯦꯛꯀꯞ ꯑꯗꯨꯝ ꯆꯠꯄ ꯃꯥꯜꯂꯦ ꯃꯥꯁꯨ ꯍꯤꯗꯥꯛꯇꯣ ꯃꯟꯇꯥꯡ ꯇꯥꯡ ꯋꯥꯇ ꯉ ꯍꯥꯏꯌꯦ ꯃꯥ ꯇꯧꯕꯗꯣ
ꯑꯁ ꯌꯦꯡꯕ ꯉꯝꯔꯣꯏꯗ ꯑꯩꯈꯣꯏꯁꯨ ꯑꯃꯨꯒꯤ ꯐꯥꯔꯁ ꯇꯥꯏꯝ ꯌꯦꯡꯉꯒ ꯑꯃꯨꯛ ꯄꯩꯁꯥ ꯂꯩꯔꯣꯏ
ꯅꯪꯗꯤ ꯂꯥꯁ ꯃꯄꯥꯟ ꯂꯝꯗ ꯆꯠꯂꯦꯗꯅ ꯑꯗꯨꯗ ꯅꯪꯒꯤ
ꯌꯦꯡꯉꯦ ꯇꯧꯕꯅꯦꯕꯀꯣ ꯑꯗꯨ ꯎꯝ ꯄꯩꯁꯥꯗꯣ ꯑꯁ ꯑꯗꯨꯗ ꯂꯩꯕꯁꯨ ꯄꯩꯁꯥꯗꯣ ꯌꯥꯝ ꯆꯠꯄꯅꯦ
ꯑꯣ
ꯑꯗꯨꯝ ꯅꯝꯅ ꯑꯩ ꯂ ꯇ꯭ꯔꯤꯗꯣ ꯈꯔ ꯌꯥꯝꯅ ꯇꯋꯑꯅ ꯑꯗꯨ ꯆꯠꯂꯦ ꯑꯗꯨ ꯔꯦꯡꯒꯤꯗꯤ ꯄꯤꯗꯦ ꯑꯗꯨꯕꯨ ꯌꯥꯕ ꯊꯕꯗꯣ
ꯑꯗꯨꯪ ꯄꯩꯁꯥ ꯌꯥꯝ ꯄꯥꯏꯔꯅꯤ ꯑꯗꯨꯗꯤ ꯀ ꯅꯩꯅꯣꯇ꯭ꯔꯦ ꯄꯠꯇꯥꯎꯗꯤ ꯁꯂꯌꯥꯝꯄꯥꯥꯔꯝꯅꯤ ꯄꯔꯦ
ꯑ
ꯂꯇ꯭ꯔꯤ ꯐꯥꯔꯗꯤ ꯄꯁꯥ ꯄꯥꯏꯔ